ꯇꯥꯕꯔꯣ
ꯇꯥꯔꯦ ꯇꯥꯔꯦ
ꯏꯕꯨꯉꯣ ꯑꯩ ꯇꯥꯔꯦ ꯇꯥꯔꯦ
ꯎꯝ ꯊꯣꯛꯇ꯭ꯔꯤꯕ
ꯊꯣꯛꯇ꯭ꯔꯤꯗ ꯀꯥꯏꯗꯒꯤ
ꯄꯨꯡ ꯀꯌꯥ ꯉꯥꯏꯌꯨ ꯍꯥꯏꯅꯣ
ꯍꯥꯥ
ꯄꯨꯡ ꯀꯌꯥ ꯉꯥꯏꯌꯣ ꯍꯥꯏꯅꯣ
ꯑꯁ ꯄꯨꯡꯈꯥꯏ ꯑꯃꯨꯛ ꯇꯥꯅꯤꯗ
ꯄꯨꯡꯈꯥꯏ ꯑꯃꯥ ꯃꯣꯏ ꯀꯩꯗꯧꯕ ꯆꯥꯪ ꯅꯩ
ꯃꯥꯒꯤ ꯃꯥꯌꯩ ꯃꯣꯏꯗꯨ ꯂꯥꯁꯅꯦꯕ
ꯂꯥꯁ ꯍꯥꯏꯗꯤ ꯑꯣ ꯄꯩꯈꯥꯏ
ꯎꯝ ꯎꯝ ꯎꯝ ꯄꯩꯈ ꯂꯥꯁ
ꯅꯠꯇ꯭ꯔꯒ ꯀꯃꯥꯏꯅ ꯇꯧꯕꯅꯣ ꯃꯣꯏ ꯑꯦꯛꯖꯥꯝ ꯊꯥꯕ ꯂꯣꯏꯔꯕꯣ ꯅꯠꯇ꯭ꯔꯒ
ꯅ ꯑꯦ ꯊꯥꯕ ꯂꯣꯏꯔꯦ ꯍꯥꯏꯁꯦ ꯃꯣꯏ ꯑꯦꯛꯖꯥꯝꯒꯤ ꯑꯦ ꯂꯥꯁꯅꯦꯕ ꯑꯗꯨꯒ ꯊꯥꯔꯑꯣ ꯇꯥꯕ ꯃꯥꯜꯂꯦ ꯈꯪꯗꯦ ꯃꯣꯏ ꯑꯦꯛꯖꯥꯝꯅꯦꯌꯦ
ꯎꯝ
ꯍꯂꯣ ꯁꯤ ꯅꯪ ꯂꯥꯛꯀꯦꯔꯣꯒ ꯍꯥꯏꯔꯛꯑ ꯂꯥꯛꯀꯦ ꯍꯥꯏ ꯗꯤꯃ ꯂꯦ ꯌꯥ
ꯄꯗꯝ ꯅꯥꯁꯟ ꯅꯥꯏ ꯊꯦꯡꯗꯤ ꯊꯦꯡꯅꯔꯕꯣ
ꯑꯕꯥꯏꯁ ꯆꯉꯝꯗꯥꯏꯗ ꯊꯪꯡꯅꯕꯅꯤ ꯑ ꯌꯦꯠ ꯇꯥ ꯇꯪꯡꯅꯔꯒ ꯑꯗꯨꯝ ꯉꯥꯏꯔꯝꯃꯨ
ꯀꯅꯥꯏ ꯒꯥꯔꯤꯗ ꯆꯠꯂꯤꯔꯣ ꯀꯩꯅꯣ
ꯍꯥ
ꯒꯥꯔꯤꯗ ꯆꯠꯂꯤꯔ
ꯎꯝ ꯁꯤ ꯀꯩꯅꯣꯗ ꯐꯝ ꯂꯩꯗꯣꯏꯅꯤ ꯃꯅꯨꯡꯗ
ꯖꯤꯗ ꯅꯣꯏ ꯆꯠꯄꯗꯣ ꯒꯥꯔꯤꯗ ꯆꯠꯂꯤꯔꯕ
ꯒꯥꯔꯤꯗ ꯑ ꯀꯩꯅꯣ ꯅ ꯑꯪꯇꯤ ꯀꯣꯟ ꯊꯤꯜꯂꯛꯑꯝꯃꯦ
ꯎꯝ
ꯇꯠ ꯊꯤꯜꯂꯣ ꯑꯗꯨ ꯅꯠꯇ ꯊꯦꯡꯉꯅꯤꯅꯀꯣ
ꯑꯗꯨꯒꯤ
ꯐꯩꯅꯦ ꯑꯗꯨꯗꯤ ꯑꯁꯜꯇꯤꯒ ꯑꯄꯣꯠꯇꯤ ꯆꯪꯈ꯭ꯔꯕꯣ ꯀꯩꯅꯣꯁꯤ ꯆꯪꯈ꯭ꯔꯕꯣ
ꯍꯣꯏ ꯃꯣꯏ ꯑꯗ
ꯅꯠꯇ꯭ꯔꯣ
ꯑꯕꯥꯎꯗꯗꯤ ꯀꯦ ꯀꯦꯐꯦꯗ ꯀꯩꯅꯣ ꯇꯧꯔ ꯂꯩ
ꯑꯣ ꯑꯁ ꯃꯥꯗꯤ ꯀꯣꯂꯦꯖꯀ ꯀꯥꯗ꯭ꯔꯥ ꯃꯥꯜꯂꯤ ꯃꯥꯗꯤ
ꯀꯗ꯭ꯔꯦ ꯍꯥꯏꯒꯨꯝ ꯇꯧꯏ
ꯃꯁ ꯑꯣ ꯅꯨꯡꯉꯥꯏꯅꯤꯌꯦ ꯃꯥꯗꯣ
ꯎꯝ ꯀꯦꯐꯦ ꯀꯣꯂꯦꯁ ꯃꯃꯥꯡꯗ ꯂꯩꯖꯜꯂꯦ ꯑꯗꯩꯗꯤ ꯃꯥ ꯀꯨꯁꯤ ꯇꯧꯅꯦꯕ ꯆꯠꯅꯤꯡꯉ ꯆꯠꯂꯥ ꯆꯥꯅꯤꯡꯉ ꯆꯠꯇꯦ ꯇꯧꯅꯤ
ꯀꯌꯥ ꯀꯌꯥ ꯐꯪꯕꯖꯥꯠꯅꯣ
ꯃꯥꯗꯤ ꯇꯪꯈꯥꯏꯅꯤ ꯍꯥꯏꯕ ꯇꯤꯅꯝꯒꯤ ꯃꯥꯗꯤ ꯄꯥꯠ ꯇꯥꯏ ꯖꯣꯕ ꯑꯗꯨꯝ ꯐꯖꯅ ꯍꯥꯏꯗꯤ ꯌꯥꯝ ꯀꯟ ꯀꯩꯅꯣ ꯇꯧꯗꯕꯅꯤ ꯌꯥꯕꯅꯦꯕ ꯃꯥꯗꯤ
ꯃꯉꯥꯒꯨꯝꯕ ꯌꯧ ꯖꯥꯠꯂꯣ
ꯈꯪꯗꯦꯅꯦ ꯃꯉꯥꯒꯨꯝꯕ ꯌꯧꯒꯗ꯭ꯔꯥ ꯃꯔꯤ ꯑꯍꯨꯝꯒꯨꯝꯕꯗꯤ ꯍꯥꯥ ꯑꯍꯨꯝꯒꯨꯝꯕ ꯊꯥꯖꯩ ꯑꯍꯨꯝꯒꯨꯝꯕꯗꯤ ꯌꯥꯎꯗꯧ ꯃꯥꯜꯂꯦ ꯃꯥꯒꯤꯁꯦ ꯇꯜꯂꯦ ꯃꯣꯏ ꯐꯝ ꯐꯝꯁꯨ ꯂꯩꯇꯦ ꯃꯣꯏ ꯗꯦꯝ ꯀꯣꯂꯦꯖ ꯇꯜꯂꯦ
ꯃꯥꯟ ꯃꯅꯨꯡꯗ ꯐꯝꯔꯝ ꯌꯥꯝ ꯂꯩ ꯂꯩꯕꯅꯦꯍꯦ
ꯑꯁ ꯑꯈꯣꯏ ꯆꯠꯂꯦ ꯐꯝꯕꯝꯗꯣ ꯀꯩꯅꯣ ꯇꯧꯕ ꯑꯥ ꯅꯨꯡꯁꯥ ꯁꯥꯔ ꯂꯩꯔꯕ ꯑꯗꯨꯏ ꯀꯩꯗꯧꯗꯣꯏꯅꯣ ꯅꯨꯡꯁꯥ ꯃꯔꯛꯇ ꯐꯝ ꯂꯩꯗꯣꯏ ꯁꯔꯨꯛꯄꯨꯗꯤ ꯎꯟꯇ ꯍꯥꯥ
ꯀꯔꯤ ꯆꯧꯔꯤꯏꯅꯣ
ꯑꯩꯈꯣꯏ ꯀꯩꯅꯣ ꯃꯅꯥꯛꯇ ꯂꯩꯕ ꯑꯥ ꯃꯣꯏ ꯀꯥꯎꯟꯇꯔ ꯃꯅꯥꯛꯇ ꯂꯩꯕꯀꯣ
ꯑꯣ
ꯑꯗꯨꯒꯤꯅꯤꯗꯥ
ꯅꯪ ꯀꯔꯝ ꯁꯥꯏꯗ ꯂꯩꯔꯤꯅꯣ ꯑꯔꯠꯀꯤꯝ ꯂꯩꯔꯥ ꯁꯥꯏꯟꯁꯀꯤ ꯔꯣꯝ ꯂꯩꯔꯥ ꯅꯠꯇ꯭ꯔ ꯀꯔꯣꯝ ꯁꯥꯏꯇꯥ ꯂꯩꯔꯤꯅꯣ
ꯑꯣꯖꯏꯖꯦ ꯑꯥꯠꯁ ꯂꯣꯡꯒꯔꯥ ꯀꯩ ꯃꯣꯏ ꯑꯁ ꯀꯃꯥꯏ ꯍꯥꯏꯅꯤ ꯑꯥꯔꯠꯁꯇꯤ ꯉꯝꯉꯣꯏ ꯑꯥꯇꯣꯏ ꯑꯥ ꯑꯩꯈꯣꯏ ꯑꯥꯔꯠꯁ ꯂ ꯃꯥꯜꯂꯦ ꯑꯩꯈꯣꯏ ꯂꯩꯕꯁꯦ
ꯑꯣ
ꯅꯨꯡꯉꯥꯏꯕꯅꯤꯅꯦ ꯈꯅꯥ ꯈꯔꯅꯥꯟꯗ ꯅꯠꯇ꯭ꯔ
ꯍꯥꯥ
ꯈꯔꯥ ꯅꯥꯟꯕ ꯃꯐꯝꯗ ꯅꯠꯇ꯭ꯔꯣ
ꯑꯥ ꯈꯔ ꯍꯣꯏ ꯌꯥꯝ ꯀꯟꯗꯤ ꯅꯥꯟꯕꯗꯤ ꯅꯠꯇꯦꯗ ꯑꯩꯈꯣꯏ ꯍꯦꯛ ꯆꯪꯉꯦꯗꯅ
ꯍꯣꯏ
ꯑ ꯎ ꯑꯃ ꯁꯇꯦꯆꯨ ꯂꯩꯗꯅ
ꯍꯣꯏꯏ
ꯁꯇꯨꯁꯒꯤ ꯍꯦꯛ ꯀꯩꯅꯣ ꯇꯧꯕ ꯌꯦꯠꯂꯣꯝꯗ ꯆꯪꯕꯗꯣ ꯑꯃꯥ ꯑꯗꯣꯝꯗ ꯑꯗꯨꯝ ꯂꯩꯇꯦ ꯅꯪꯗꯣ ꯏꯝꯐꯥꯜ ꯀꯤꯜꯂꯦꯒ ꯅꯤ ꯍꯥꯏꯕ ꯅꯠꯇ꯭ꯔꯣ ꯅꯪꯒꯤ ꯑꯣ ꯑꯗꯨꯗꯤ ꯅꯣꯏꯒ ꯅꯥꯛꯅ ꯅꯥꯛ ꯅꯥꯔꯝꯒꯅꯤ ꯀꯦ
ꯀꯣꯏꯁ ꯑꯣ ꯅꯪꯅꯥꯏ ꯅꯪꯅꯥꯏ ꯌꯥꯝ ꯅꯪꯅꯕꯁ ꯅꯠꯇꯦꯗ ꯀꯤꯂꯣꯃꯤꯇꯔ ꯑꯅꯤ ꯃꯈꯥꯏꯐꯧꯛ ꯆꯠꯂꯦ
ꯑꯗꯣ ꯑꯁꯤꯅ ꯂꯥꯞꯄ ꯍꯦꯟꯕ꯭ꯔꯣ
ꯍꯣꯏ ꯑꯗꯨ ꯂꯥꯛꯄꯦꯅꯦ ꯑꯗꯨ ꯍꯦꯂꯦ ꯌꯥꯝ ꯍꯦ ꯆꯠ ꯑꯗꯨ ꯆꯞ ꯃꯑꯅꯦ ꯑꯗꯨꯖꯤ ꯃꯅꯦꯗ ꯑꯗꯨꯁꯨ ꯅꯇꯦ
ꯑꯣ
ꯆꯞ ꯃꯥꯟꯅꯩꯗ ꯑꯩꯈꯣꯏꯗꯤ ꯃꯌꯥꯏꯗꯅꯤ ꯂꯩꯔꯤꯁꯦ
ꯎꯝ ꯎꯝ ꯉꯥꯏꯔꯤꯗ ꯑꯁ ꯋꯥꯔꯦꯗ ꯑꯩ ꯉꯥꯢꯕꯁꯦ ꯇꯜꯂꯦꯕ
ꯉꯏꯌꯣ ꯉꯏꯌꯣ ꯉꯏꯌꯣ ꯉꯥꯏꯒꯗꯕꯅꯦ ꯉꯥꯏꯕ ꯀꯟꯒꯗꯕꯅꯤ
ꯑ ꯇꯟꯂꯦꯕ ꯑꯩ ꯉꯥꯏꯕꯒꯁꯦ ꯈ꯭ꯋꯥꯏ ꯇꯟꯕ ꯁꯕꯖꯦꯛꯅꯦꯍꯦ ꯐꯖꯅ ꯉꯥꯏꯍꯜꯂꯦꯍꯦ
ꯀꯣꯂꯦꯖ ꯀꯕꯩ ꯋꯥꯕꯗꯣ ꯅꯨꯡꯗꯤ ꯅꯨꯡ ꯉꯏꯕꯅꯤꯗ
ꯑ
ꯀꯣꯂꯦꯖꯇꯗꯤꯀꯣ ꯑꯩꯈꯣꯏ ꯍꯥꯏ ꯁ꯭ꯀꯨꯜꯗꯗꯤ ꯄꯥꯛ ꯀꯧꯅꯗꯦꯗꯅ ꯀꯣꯂꯦꯖꯇꯗꯤ ꯑꯥ ꯂꯣꯏ ꯀꯧꯅꯒꯅꯤ ꯑꯗ ꯃꯤꯁꯤꯡꯗꯣ ꯃꯦꯆꯣꯔ ꯑꯣꯏꯅꯕ ꯉꯥꯛꯇꯅꯤꯅꯀꯣ ꯑꯗꯨꯗꯗꯤ ꯀꯩꯅꯗꯕ ꯑꯃꯇ ꯂꯩꯔꯔꯣꯏ ꯄꯨꯔꯥ ꯑꯩꯈꯣꯏ ꯈꯨꯟꯗ ꯂꯣꯏꯅꯕꯗꯣ
ꯎꯝ
ꯑꯗꯨꯅ ꯂꯣꯏꯅꯔꯅꯤ ꯊꯕꯛ ꯀꯩꯀꯥ ꯁꯤꯟꯕꯁꯨ ꯑꯗꯨꯝ ꯁꯤꯜꯂꯅꯤ ꯅꯨꯡꯉꯥꯏꯕꯅꯤ ꯌꯥꯝꯅ ꯑꯩꯈꯣꯏꯗꯤ ꯑ ꯄ꯭ꯔꯦꯛꯇꯤꯀꯦꯜꯗ ꯇꯧꯕꯗꯣ
ꯑꯥ
ꯄ꯭ꯔꯦꯛꯇꯤꯀꯦꯜ ꯃꯅꯨꯡꯗꯒ ꯇꯟꯒ ꯍꯧꯔ ꯆꯥꯏ ꯑꯩꯈꯣꯏꯗꯤ
ꯑ
ꯑꯩꯈꯣꯏ ꯃꯣꯏ ꯗꯤꯄꯥꯔꯠꯃꯦꯟꯗ ꯑꯗꯩ ꯑꯣꯖꯥꯗꯒꯤ ꯄꯩꯁꯥ ꯂꯧꯔꯅꯤ ꯑꯗꯩ ꯑꯣꯖꯥꯈꯩꯁꯨ ꯌꯥꯎꯔ ꯁꯤꯡꯖꯨ ꯇꯧꯔꯛꯑꯅꯤ ꯑꯗꯨꯒ ꯄ꯭ꯔꯇꯤꯀꯦꯜ ꯂꯣꯏꯔꯀꯥꯟꯗ ꯐ꯭ꯔꯤ ꯑꯣꯏꯗꯅꯀꯣ
ꯑꯥ
ꯑꯗꯨ ꯉꯟꯕ ꯇꯥꯔꯗꯤ ꯑꯁ ꯌꯨꯝꯗꯣ ꯍꯟꯅ ꯍꯥꯜꯂ ꯀꯩꯗꯧꯅꯤꯅ ꯑ ꯁꯤꯡꯖꯨꯒ ꯇꯧꯔ ꯥꯆꯕꯤꯅꯤ ꯅꯨꯡꯉꯥꯏꯕꯅꯤ
ꯑ ꯎꯝ
ꯅꯨꯄꯤꯈꯩꯅ ꯁꯤꯡꯁꯨ ꯇꯧꯔꯛꯀꯅꯤ ꯅꯨꯄꯥꯈꯩꯅ ꯏꯟꯒ꯭ꯔꯤꯗꯤꯌꯦꯟꯁꯒꯨꯝꯕ ꯈꯔ ꯂꯩꯕ ꯈꯣꯠꯄ ꯆꯠꯄ
ꯑꯥ
ꯅꯨꯡꯉꯥꯏꯕꯅꯤ ꯌꯥꯝꯅ ꯑꯁ ꯍꯣꯏ ꯌꯥꯝꯊꯤ ꯅꯨꯡꯉꯥꯏꯕꯅꯦ ꯍꯃꯣ
ꯅꯨꯡꯉꯥꯏꯕ ꯍꯥꯏꯁꯦ ꯁꯤ
ꯍꯣꯏ ꯅꯨꯡꯉꯥꯏꯕꯁꯦ ꯃꯈꯜ ꯃꯈꯜ ꯂꯩ ꯍꯥꯏ
ꯍꯣꯏ ꯍꯧꯖꯤꯛ ꯑꯩ ꯍꯧꯖꯤꯛ ꯀꯩ ꯋꯥꯔꯤ ꯁꯥꯀꯗꯕꯅꯣ ꯈꯪꯗ꯭ꯔꯦ
ꯋꯔꯤ ꯂꯣꯏꯔꯕꯣ
ꯅꯠꯇꯦ ꯑꯃꯗꯣ ꯊꯣꯛꯂꯛ ꯑꯗꯤ ꯀꯩ ꯋꯥꯔꯤ ꯁꯥꯟꯅꯗꯣꯏꯅꯣ ꯈꯪꯗꯦ꯫
ꯑꯁ ꯑꯗꯨꯕꯨ ꯀꯩꯅꯣꯅꯦꯍꯦ ꯅꯨꯡꯉꯥꯏꯕ꯭ꯔꯥ ꯈꯣꯠꯄ꯭ꯔꯥ꯫ ꯅꯪ ꯀꯃꯥꯏꯅ ꯇꯧꯔꯒꯦ ꯃꯊꯪ ꯀꯩ ꯇꯧꯗꯣꯏꯅꯣ ꯃꯊꯪ ꯀꯩꯀꯩ ꯍꯣꯠꯅꯒꯦ ꯈꯜꯂꯤꯅꯣ ꯅꯪ ꯃꯥꯁ ꯔꯣꯏꯔꯕꯅꯤꯅ꯫ ꯍꯪ ꯉ ꯂꯣꯏꯔꯦ ꯀꯩꯅꯣ꯫
ꯑꯁ ꯈꯪꯗꯦꯗ ꯑꯗꯣ꯫ ꯑꯗꯨꯅ ꯑꯗꯨꯅ꯫ ꯂꯣꯏꯕ ꯌꯥꯕ ꯅꯠꯇꯕꯅꯤ ꯅ ꯑꯁ꯫
ꯑꯗꯨ ꯂꯣꯏꯔꯒ꯫ ꯍꯧꯔꯣ ꯑꯗꯩꯗꯤ ꯑꯗꯨꯗꯨ ꯍꯥꯏꯔꯅꯤ ꯑꯗꯩꯗꯤ ꯅꯪ ꯇꯧꯔꯣꯏ ꯍꯥꯏꯔꯒꯅ ꯇꯧꯔꯣꯏ ꯍꯥꯏꯇꯥꯔꯗꯤ꯫ ꯂꯥꯛꯑꯣ ꯌꯨꯝ ꯆꯠꯂꯁꯦ ꯍꯥꯏꯔꯅꯤ꯫
ꯑꯩꯗꯤꯕ꯫
ꯑꯗꯨꯗꯩ ꯋꯥꯔꯤ ꯃꯊꯪ ꯃꯊꯪ꯫ ꯊꯣꯛꯂꯛꯑꯅꯤ ꯃꯥ ꯅꯣꯛꯁꯜꯂꯛꯑꯅꯤ꯫
ꯑꯥ꯫
ꯃꯥꯅ ꯑꯁ ꯅꯪꯁꯤꯗꯤ ꯍꯥꯏꯔꯛꯑꯅꯤ ꯑꯗꯨꯗꯩꯗꯤ ꯋꯥꯔꯤ ꯃꯊꯪ ꯃꯊꯪ ꯁꯥꯔꯅꯤ꯫
ꯑꯍꯟꯅꯤꯅꯀꯣ ꯑꯩꯗꯣ ꯉꯥꯡꯕ ꯉꯝꯗꯦꯕ ꯄꯥꯛ꯫ ꯑꯥꯗꯩ ꯁꯤꯅꯤꯌꯔꯅꯦ ꯐꯖꯅ ꯁꯤ ꯁꯤꯅꯤꯌꯔꯅꯦ ꯆꯥꯎꯕꯤꯑꯣꯏ ꯕꯦꯁꯅꯦ꯫
ꯃꯣꯏ ꯕꯦꯁ ꯑꯣꯏꯔꯒ꯫
ꯑꯗꯣ ꯆꯥꯎꯕꯤꯗ ꯑꯩꯈꯣꯏꯅ ꯄꯨꯡꯉꯥꯡ ꯉꯥꯡꯕꯗꯣ ꯑꯗꯨꯗꯤ ꯌꯥꯔꯣꯏ꯫ ꯌꯥꯝ ꯀꯩꯅꯣ ꯇꯧꯕꯅꯦꯕ ꯍꯥꯏꯗꯤ ꯌꯥꯝ ꯃꯤ ꯍꯥꯏꯗꯤ ꯃꯤꯅ ꯉꯥꯡꯕꯗꯣ꯫ ꯌꯥꯝ꯫ ꯀꯩꯅꯣ ꯇꯧ ꯕꯅꯦꯕ ꯍꯥꯏꯗꯤ ꯃꯤꯅ ꯑꯁ꯫ ꯃ ꯃꯥꯅ꯫ ꯑꯉꯥꯡꯉꯤ ꯋꯥꯍꯩꯁꯦ ꯀꯃꯥꯏꯅ ꯇꯧꯕ꯭ꯔꯥ ꯍꯥꯏꯅ ꯑꯁ ꯑꯁꯤ ꯉꯥꯡꯉꯗꯤ ꯃꯥꯁꯦ ꯀꯃꯥꯏꯅ ꯇꯧꯕꯤꯅꯣ ꯌꯥꯝ ꯊꯤꯒꯠꯄ ꯌꯥꯝ ꯃꯅꯨꯡ ꯍꯨꯠꯅꯒꯤ ꯃꯤꯅꯦꯕ ꯑꯗꯨꯒꯤꯀꯣ꯫
ꯑꯣ ꯍꯣ꯫
ꯌꯥꯝ ꯀꯟ ꯉꯥꯡꯗꯕꯅꯦꯕ꯫ ꯑꯗꯨꯝ ꯇꯨꯃꯤꯟ ꯇꯨꯃꯤꯟ꯫ ꯆꯠꯂꯅꯤ ꯅꯣꯛꯅꯔꯅꯤ ꯂꯣꯏꯔꯦꯗꯣ ꯋꯥꯔꯤ
ꯎꯝ ꯃꯕꯅꯤ ꯋꯥꯔꯤꯁꯤꯗꯤ ꯋꯥꯔꯤ ꯅꯠꯇꯦꯗ
ꯑꯗꯣ ꯈꯪꯗꯦ ꯃꯥꯅ ꯍꯧꯔꯛꯑꯗꯤ ꯑꯗꯨꯝ ꯁꯥ ꯇꯥꯕꯅꯦ ꯅꯍ
ꯃꯥꯅꯦ
ꯎꯄꯥꯏ ꯂꯩꯇ‌ꯦꯕ
ꯂꯥꯛꯆꯤꯜꯂ‌ꯣ ꯀꯩꯅ‌ꯣ ꯁꯥꯖꯤꯜꯂ‌ꯣꯕꯕ ꯍꯥꯏꯇ
ꯎꯝ
ꯈꯂꯣ
ꯂꯥꯏꯁꯟꯒꯦ ꯈꯜꯂꯤ ꯀꯟꯅ ꯅꯨꯡꯉꯥꯏꯔꯤꯃ ꯑꯦꯛꯖꯥꯝꯗꯨ ꯀꯃꯥꯏꯅ ꯊꯥꯔꯝꯗꯣꯏꯖꯥꯠꯅꯣ
ꯑꯂ ꯑꯩꯒꯤꯗꯤ ꯅꯛꯅꯒ ꯂꯩꯁꯜꯂꯦ ꯂꯣꯏꯔꯦ ꯋꯥꯔꯤ
ꯍꯥꯥ
ꯑꯩꯒꯤꯗꯤ ꯅ ꯅꯛꯂꯒ ꯂꯩꯁꯜꯂꯦ ꯂꯣꯏꯔꯦ ꯋꯥꯔꯤ ꯃꯥꯗꯣ ꯑꯥ ꯆꯤꯀꯣꯅ ꯂꯩꯕꯗꯣ ꯑꯗꯨꯝ ꯃꯥ ꯈꯤꯇꯪ ꯂꯥꯞꯃꯜꯗꯦ ꯃꯃꯥꯟ ꯂꯝꯕꯤ ꯍꯣꯏꯗ ꯁꯤꯗꯤ ꯂꯩꯌꯦꯕ ꯑꯩꯈꯣꯏ ꯁꯣꯔꯣꯛꯇ ꯑꯩꯈꯣꯏ ꯍ ꯊꯣꯛꯄ ꯁꯣꯔꯣꯛꯇ ꯂꯩꯌꯦꯕ ꯑꯁ ꯂ‌ꯣꯏꯔ‌ꯦ ꯋꯥꯔꯤꯗꯤꯦ
ꯎꯝ ꯑ ꯂꯩꯕꯤꯌꯥꯔꯣ
ꯑꯥ
ꯑꯁ ꯑꯗꯣ ꯅꯪ ꯅꯨꯡꯇꯤꯒꯤ ꯀꯩꯅꯣ ꯇꯧꯕ ꯌꯥꯔꯦ ꯐꯥꯎꯅꯕ ꯌꯥꯔꯦ ꯃꯔꯛ ꯃꯔꯛ
ꯑꯁ ꯅꯨꯡꯇꯤꯒꯤꯗꯤ ꯑꯗꯨꯝ ꯐꯥꯎꯅꯩ‌ ꯀꯩꯅ‌ꯣ
ꯑꯣ ꯑꯗꯨꯃꯅ ꯐꯥꯎꯅꯗ꯭ꯔꯗꯤ ꯌꯥꯔꯣꯏ ꯑꯦ ꯅꯨꯄꯤ ꯍꯥꯏꯁꯦ ꯑꯩ ꯃꯥ ꯂꯣꯏꯕ ꯉꯥꯏꯕ ꯍꯥꯏꯁꯦ ꯉꯥꯏꯔꯅꯤ ꯄꯥꯎ ꯐꯥꯎꯅꯗ꯭ꯔꯗꯤ ꯑꯗꯨꯝ ꯄꯂ ꯆꯁꯨꯃ ꯄꯂꯁꯦ ꯃꯤꯅ ꯑꯗꯨꯝ
ꯍꯧꯖꯤꯛꯀꯥꯟꯗꯤ ꯐꯔ‌ꯦ
ꯃꯣꯏꯗꯤ ꯅꯪ ꯈꯪꯉꯤ ꯑꯗꯨꯅꯤ ꯑꯅꯛꯄ ꯃꯧꯄꯥꯜꯗ ꯌꯦꯞꯁꯤꯜꯂꯤ ꯍꯥꯏꯕꯗꯣ ꯎꯔꯤꯗꯣ ꯑꯗꯨ ꯎꯨꯝꯕꯅꯦ ꯃꯣꯏ ꯍꯥꯏꯗꯤ ꯈꯤꯇꯪ ꯅꯛꯅꯗ꯭ꯔꯗꯤꯀꯣ ꯎꯄ ꯂꯩꯇꯦꯕ ꯑꯗꯨꯝ ꯃꯥꯒꯤ ꯑꯅꯛꯄꯗ ꯑꯗꯨꯝ
ꯍꯧꯖꯤꯛꯀꯤꯗꯤ ꯑꯩꯅ ꯈꯪꯉꯤꯗ ꯑꯩꯅ ꯈꯪꯕ ꯃꯤꯁꯦ ꯃꯥꯁꯨ ꯑꯩ ꯨꯝꯕꯅꯦꯕ ꯍꯥꯏꯗꯤ ꯑꯃꯠꯇ ꯂꯩꯇ ꯃꯤꯅꯦ ꯂꯩꯇ꯭ꯔꯤꯕ ꯃꯤꯅꯦꯕ ꯊꯝꯗ꯭ꯔꯤꯕ ꯃꯤꯅꯦꯕ
ꯍꯣꯏ ꯑꯗꯨ ꯇꯧꯒꯅꯨ ꯀꯩꯅꯣꯗ ꯂꯔꯀꯤꯗ ꯑꯗꯨꯒꯨꯝꯕ ꯇꯧꯒꯅꯨ ꯎꯝ ꯑꯗꯨ ꯌꯥꯗꯕꯅꯦ ꯃꯣꯏꯗꯤ ꯃꯣꯏꯗꯤ ꯑꯔꯦ ꯄꯂꯤꯇꯅꯦ ꯊꯥꯖꯕ ꯌꯥꯗꯕꯅꯤ ꯃꯣꯏꯗꯤ ꯕꯦꯔꯥꯒꯤ ꯃꯤꯅꯤ ꯑ ꯅꯪ ꯑꯁ ꯅꯪ ꯅꯪꯅ ꯄꯠꯇꯣ ꯌꯥꯔꯦ ꯂꯩꯕ ꯅꯪꯒꯤ ꯈꯨꯠꯇ ꯂꯩꯔꯤꯦꯦ
ꯑꯠꯇꯦ
ꯅꯪꯒꯤ ꯈꯨꯠꯇ ꯂꯩꯔꯦ ꯅꯪ ꯅꯪ ꯅꯪꯅ ꯁꯤꯗ ꯀꯩꯅꯣ ꯇꯧꯗ꯭ꯔꯁꯦ ꯈꯪꯗꯦ ꯅꯪꯒꯤ ꯈꯨꯠꯇ ꯂꯣꯏ ꯂꯩꯔꯦ
ꯃꯥꯗꯨ ꯂꯣꯏꯔꯗꯤ ꯌꯨꯝꯗ ꯑꯗꯨꯝ ꯌꯨꯝꯗ ꯆꯠꯂꯅꯤ ꯌꯨꯝ ꯂꯩꯔꯅꯤ
ꯑꯥ ꯃꯥ ꯁꯤ ꯂꯩꯅꯤ ꯍꯥꯏ ꯑꯃ ꯑꯁ ꯈꯪꯗꯦ ꯀꯩꯗꯧꯗꯣꯏꯅꯣ
ꯑꯥ
ꯑꯃ ꯆꯠꯇꯤ ꯍꯥꯏꯗꯤ ꯆꯠꯄ ꯍꯥꯏꯁꯦ ꯌꯨꯝꯗ ꯍꯣꯏ ꯍꯞꯇꯥ ꯑꯃꯅꯤ ꯑꯅꯤꯗꯤ ꯍꯣꯏ ꯃꯣꯏ ꯂꯩꯔꯗꯧ ꯃꯥꯜꯂꯦ ꯑꯗꯨꯒ ꯀꯥꯈꯠꯂꯛꯀꯅꯤ ꯑꯃꯨꯛꯀ ꯀꯥꯈꯠꯂꯛꯀꯅꯤ ꯃꯥ ꯀꯣꯆꯤꯡ ꯇꯧꯅꯤ ꯍꯥꯏꯕ ꯈꯪꯗꯦ
ꯑꯩꯅꯦ ꯀ ꯀꯩ ꯆꯤꯡ ꯊꯧꯅꯤ ꯍꯥꯏꯅ
ꯈꯪꯒ
ꯖꯒꯥ ꯄꯦ ꯑꯆꯧꯕ ꯑꯣꯏ ꯆꯂ
ꯍꯣꯏꯗꯤ ꯈꯤꯇꯪꯗꯤ ꯀꯩꯅꯣ ꯇꯧꯕ ꯑꯣꯏꯔꯝꯒꯅꯦ
ꯃꯁꯇꯔ ꯂꯣꯏꯔꯕꯅꯤꯅꯀꯣ
ꯑ ꯑꯁ ꯈꯪꯗꯦꯅꯦ ꯍꯥꯏꯌꯨ ꯌꯥꯗꯦꯅꯦ ꯍꯥꯏꯌ ꯌꯥꯗꯦꯕ ꯍꯥꯏꯗꯤ ꯎꯝ ꯍꯌꯦꯡ ꯍꯌꯦꯡ ꯍꯌꯦꯡ ꯀꯩꯅꯣ ꯇꯧꯗ꯭ꯔꯗꯤ ꯃꯥꯏ ꯄꯥꯛꯇ꯭ꯔꯗꯤ ꯏꯀꯥꯏꯌꯦꯦ ꯑꯗꯨꯅ ꯍꯌꯦꯡ ꯃꯥꯏ ꯄꯥꯛꯑꯀꯥꯟꯗ ꯑꯗꯨꯗ ꯀꯩꯅꯣ ꯇꯧꯔꯣ ꯈꯪꯉꯣ ꯈꯣꯠꯂꯣꯒ ꯍꯥꯏꯔꯦꯑꯦꯅꯦ
ꯑꯁ
ꯑ ꯁꯖ ꯌꯥꯗ ꯑꯗꯨ
ꯍꯣꯠꯅꯔꯣꯍꯦ
ꯍꯥ
ꯅꯪꯖꯨ ꯍꯣꯠꯅꯔꯣ
ꯎꯝ ꯑꯁ ꯑꯩꯗꯤ ꯑꯗꯨꯝ ꯀꯦꯏꯝ ꯈꯟꯗ꯭ꯔꯦꯗ ꯑꯩꯒꯤꯗꯤ